ꯍꯉꯥꯏꯔꯤꯕꯣ
ꯑꯩ ꯅꯨꯡꯉꯥꯏ ꯍꯥꯏꯕ ꯇꯥꯔꯦꯅꯦ
ꯆꯥꯛꯁꯤ ꯆꯥꯔꯕ
ꯍꯣꯏ ꯆꯥꯔꯦ
ꯑ ꯀ꯭ꯔꯤ ꯃꯊꯥꯖꯔꯦ ꯉꯁꯤꯗꯤ
ꯎꯝ ꯅꯪ ꯉꯁꯤ ꯆꯔꯆ ꯀꯥꯗꯕ꯭ꯔꯥ ꯍꯣꯏ ꯀꯩꯅꯣ ꯀꯥꯡꯁꯨꯁꯦ ꯀꯩꯅꯣ ꯍꯣꯏ ꯕꯕꯣꯗꯤ ꯀꯃꯥꯏꯅ ꯇꯧꯔꯤ
ꯑꯗꯨꯗꯝ ꯂꯩꯗ ꯄꯘꯠ ꯄꯝꯗ ꯆ
ꯑ
ꯍꯦꯡꯅ ꯇꯣꯝꯕꯒꯤ
ꯕꯣ ꯌꯦꯡꯕ꯭ꯔꯥ
ꯑ ꯃꯔꯤ ꯌꯥꯗ ꯅꯣꯏ ꯍꯧꯖꯤꯛ ꯀꯅꯥ ꯀꯅꯥ ꯂꯩꯕ꯭ꯔꯣ
ꯃꯤ ꯌꯥꯃꯦꯈ ꯍꯨꯁꯨ
ꯌꯥꯝ ꯅꯨꯡꯉꯥꯏꯕꯤꯀ
ꯅꯨꯡꯉꯥꯏ ꯍꯥꯏꯇꯥꯔꯦꯗꯅ ꯈꯪꯗꯦ ꯑꯩ ꯑꯩꯁꯨ ꯍꯦꯛ ꯑꯦꯛꯖꯥꯝ ꯂꯣꯏꯕ ꯀꯥꯟꯗ ꯌꯨꯝ ꯆꯠꯁꯤꯔꯅ ꯈꯜꯂꯨꯕ ꯑꯗꯨꯃꯥꯏꯅ ꯇꯧꯔꯁꯤꯔ ꯈꯪꯗ꯭ꯔꯦ
ꯀꯔꯝ ꯀꯥꯟꯅꯨꯡꯉꯥꯏꯔ
ꯐ꯭ꯔꯥꯏꯗꯦ
ꯁꯔꯥꯏꯇ ꯁꯤ ꯊꯥꯔꯣꯖꯝꯣꯏ ꯖꯨꯂꯥꯏ ꯑꯒꯁ ꯐꯥꯎꯅ ꯇꯔ
ꯖꯨꯂꯥꯏ ꯈꯥ ꯇꯅꯤꯁꯤ
ꯎꯝ ꯌꯥꯝꯅꯅꯨꯡꯉꯥꯏꯔꯤ ꯃꯅꯦ ꯌꯥꯝꯗꯦ ꯑꯗꯨ ꯂꯣꯏꯔꯗꯤ ꯀꯔꯝ ꯇꯧꯒꯦ
ꯑꯗ ꯅ ꯍꯥꯖꯤ ꯃꯊꯥ ꯁꯔꯦꯁ
ꯂꯩꯔꯁꯨ ꯂꯩꯇ꯭ꯔꯁꯨ ꯑꯗꯨꯝ ꯂꯩꯕ ꯇꯥꯔꯦꯅꯦ ꯏꯟꯐꯜ ꯇꯀ
ꯑ
ꯄꯤ ꯑꯩꯁ ꯗꯤ ꯃꯇꯝꯕ
ꯑꯩꯁꯦ ꯑꯩ ꯉꯔꯥꯡ ꯅꯍꯥꯟ ꯑꯦꯛꯖꯥꯝ ꯐꯥꯔꯁ ꯄꯦꯄꯔꯗꯣ ꯑꯁ ꯥꯏꯠ ꯆꯒꯦꯔꯥ ꯀꯃꯥꯏꯅ ꯇꯧꯔ ꯈꯪꯗ ꯑꯩ ꯍꯧꯖꯤꯛ
ꯆꯥꯕꯗ
ꯁꯒꯦ ꯏꯗꯤꯕ ꯌꯥꯝꯒꯅꯤ ꯑꯗꯨ ꯑꯩ ꯇꯞꯃꯟꯕꯒꯤ ꯂꯩꯔꯦ ꯏꯕꯤꯗꯀꯣ꯫
ꯎꯝ꯫ ꯑꯣ ꯅꯣꯏ ꯉꯣꯟꯗ ꯋꯦꯗꯔ ꯀ꯭ꯔꯝ ꯇꯕ꯭ꯔꯣ
ꯅꯪ ꯁꯁ ꯅꯪꯁꯨꯨ ꯆꯨꯗꯦ ꯅꯪ ꯌꯥꯝ ꯁꯥꯕꯅꯤꯅ ꯍ꯭ꯌꯨꯃꯤꯠꯇ ꯑꯗꯨꯝ ꯂꯩꯗ
ꯎꯝ ꯁꯤꯗꯤ ꯅꯨꯡꯁꯤꯠꯅ ꯂꯥꯏꯕ ꯅꯨꯡꯉꯥꯏꯇꯅꯤ ꯎꯝ ꯈꯔꯗꯤ ꯍ ꯃꯣꯏꯗꯤ ꯊꯤꯗꯤ ꯇꯥꯎꯋꯦ
ꯍꯣꯏ ꯑꯗꯨꯝ ꯂꯩꯗꯣꯏꯔꯦ ꯌꯨꯝꯗ ꯑꯁꯤꯗꯤ
ꯑꯗꯨꯝ ꯂꯩꯕꯇꯥꯔꯦ ꯍꯣꯏ ꯀꯝ ꯇꯧꯁꯤꯔꯣ ꯈꯪꯗꯦ ꯈꯣꯟ ꯆꯠ ꯀꯦ ꯔꯠ ꯆꯠꯗꯗ ꯈꯥꯟ ꯇꯦꯜ ꯂꯩ
ꯈꯨꯟ
ꯍꯣꯏ
ꯎꯝ
ꯂꯩꯒꯔ ꯑꯃꯨꯀ
ꯎ ꯑꯗꯨ ꯂꯩ ꯑꯃ ꯋꯥꯔꯅꯦ
ꯀꯅꯥ
ꯑꯅꯦꯅꯦ
ꯅꯪ ꯌꯨꯝ ꯆꯠꯈ꯭ꯔꯗꯤ ꯌꯥꯗꯣꯏ ꯃꯥꯟꯗꯦꯅꯦ ꯑꯩꯈꯣꯏ ꯌꯨꯝꯁꯦ
ꯑꯗꯤ ꯆꯠꯂꯀ ꯆꯠꯄꯖꯅꯨꯡꯉꯥꯏꯅꯦ
ꯑꯣꯏ
ꯍꯛꯆꯥꯡꯗꯒꯤ
ꯎꯝ
ꯁꯤ ꯂꯩ ꯆ ꯊ ꯁꯥꯔ
ꯑꯗꯨꯗꯤ ꯑꯗ ꯑꯗꯨꯦ
ꯅꯪ ꯅꯣꯏ ꯖꯃꯣꯏꯒꯤ ꯍꯥꯏ ꯐ꯭ꯔꯥꯏꯗꯦ ꯍꯥꯏꯕꯗꯤ ꯑ ꯁꯤ ꯇ
ꯍꯣꯏꯣꯏ
ꯅꯣꯏꯒꯤꯗꯤ ꯑꯣꯐ ꯂꯩꯇꯕ꯭ꯔꯣ
ꯑꯣꯐ ꯂꯩꯌꯦ ꯉꯁꯤ ꯉꯔꯥꯡ ꯑꯣꯐ ꯂꯩꯌꯦ ꯑꯗꯨꯗꯣ ꯍꯌꯦꯡ ꯊ
ꯃꯁꯤꯗꯤ ꯖꯅꯔꯅꯤꯅ
ꯍꯣꯏ ꯑꯗꯨꯁ ꯉꯔꯥꯡꯁꯨ ꯂꯩꯕꯅꯤꯕ
ꯑ ꯇ ꯇ ꯀꯩ ꯌꯥꯝ ꯃꯔꯔꯣꯖꯤꯦ
ꯍꯥꯥ
ꯄꯦꯄꯔ ꯁꯖꯣꯏ ꯀꯩꯌꯥ ꯄꯥꯏꯕ꯭ꯔꯝ
ꯃꯕꯤ
ꯎꯝ
ꯑꯗꯨꯣꯏꯗꯤ
ꯌꯥꯝꯃꯟ ꯇꯥꯗ ꯑꯩꯈꯣꯏꯒꯤ ꯇꯧꯕ꯭ꯔꯣ
ꯑꯗꯨ ꯂꯣꯏꯔꯕ ꯑꯦꯛꯖꯥꯝꯗꯤ
ꯍꯣꯏ ꯉꯔ ꯑꯣꯏꯥꯏꯔꯦ
ꯀꯃꯥꯏꯅ ꯇꯧꯔꯤꯦ ꯅꯣꯏꯗꯤ
ꯉꯔꯥꯡꯗꯤ ꯈꯕꯉꯑ ꯀꯔꯦꯛ ꯏꯕ ꯏꯁꯄꯤ ꯂꯩꯇꯕꯒꯤꯀꯣ
ꯑꯗꯨꯅꯦꯕ
ꯍꯂꯦ ꯀꯦꯝꯝ ꯇꯧꯕ ꯉꯝꯗꯣꯏꯅꯤ
ꯈꯪꯉ꯭ꯔꯁꯨꯣꯏ ꯑꯗꯨꯒꯤꯅꯦ ꯑꯩ ꯀꯞꯄꯗꯣ ꯉꯥꯏꯅꯗꯦ ꯅꯍꯥꯟ ꯀꯞꯄꯗꯣ
ꯍ ꯄ꯭ꯔꯦꯛꯇꯛꯇꯤꯁ ꯇꯧ ꯀꯦ ꯍꯥꯏꯗꯁ
ꯍꯧꯖꯤꯛꯇꯤ ꯊꯦꯡꯈ꯭ꯔꯦ ꯍꯧꯖꯤꯛꯇꯤ ꯄ꯭ꯔꯇꯤꯁ ꯆꯥꯎꯧꯒꯦ ꯍꯥꯏꯔꯁ
ꯎꯝ ꯄꯆꯤꯁ ꯇꯧꯒꯦ ꯈꯥꯟ ꯃꯗꯤ ꯐꯥꯟ ꯈꯟꯒ ꯂꯩꯕꯅꯦ ꯑꯗꯨ ꯇꯧꯅꯤꯡꯉꯗꯤ
ꯎꯝ ꯅꯍꯥꯟ ꯑꯩꯈꯣꯏ ꯀꯩꯅꯣ ꯇꯧꯔꯗꯤ ꯅꯨꯡꯉꯥꯏꯒꯗꯕꯅꯤ ꯏꯂꯚꯦꯟ ꯇꯨꯋꯦꯜꯐ ꯀꯥꯕ ꯀꯥꯟꯗ ꯀꯣ ꯐꯖꯅ ꯏꯔꯗꯤ ꯗꯦ
ꯎꯝ ꯀꯁꯤ꯭ꯞ ꯀꯨꯝꯃꯁꯣꯗ ꯏꯒꯦ ꯅꯥꯈꯜꯅꯤꯗꯣ ꯍꯟꯗꯁꯤꯡ ꯌꯥꯗꯅ ꯍꯣꯏꯈꯤꯗꯦ ꯄꯛ ꯄꯥꯟ ꯂꯦ
ꯎꯝ
ꯄꯤꯛꯀꯦ ꯏꯁꯄꯤꯠ ꯂꯩꯇꯦ
ꯆꯂꯦ ꯍꯥꯏꯁꯤꯅꯤ ꯕꯕꯥ ꯇꯨꯡ ꯈꯣꯏꯗꯤ ꯂꯥꯛꯇꯕ꯭ꯔꯥ
ꯍꯣꯏ ꯗꯣ ꯕꯤ ꯑꯦꯠ ꯀꯃꯗꯤ ꯀꯝ ꯇꯥꯕ꯭ꯔꯥ
ꯕꯤ ꯑꯦꯗꯁꯨ ꯑꯦꯛꯖꯥꯝ ꯊꯥꯕꯅꯤ ꯑꯩꯈꯣꯏꯗꯤ
ꯑꯦꯟꯇ꯭ꯔꯥꯟꯁꯀꯥ
ꯎꯝ
ꯚ ꯇꯧꯅ ꯐꯕ꯭ꯔꯣ ꯐꯚꯁꯤ ꯇꯧꯅ ꯐꯔꯅꯀꯣ
ꯍꯦꯛ ꯔꯤꯖꯥꯜ ꯊꯣꯛꯄ ꯀꯥꯟꯗ ꯈꯪꯁꯦ ꯅꯠꯇ꯭ꯔꯗꯤ ꯕꯤ ꯑꯦ ꯇꯧꯅꯤꯡꯉꯥꯏꯁꯨ ꯑꯦꯛꯖꯥꯝ ꯑꯦ ꯕꯤ ꯑꯦ ꯗꯤ ꯑꯦꯟꯇ꯭ꯔꯥꯟꯁ ꯂꯈ꯭ꯔꯦ ꯄ꯭ꯔꯥꯏꯚꯦꯠꯀꯤꯗꯤ ꯑꯩꯈꯣꯏꯗꯤ ꯉꯝꯃꯔꯣꯏꯗꯅ
ꯑꯥ
ꯑꯗꯨꯒ ꯑꯦꯟꯇ꯭ꯔꯦꯟꯁꯀꯤꯗꯤ ꯂꯣꯏꯈ꯭ꯔꯦ ꯄꯤ ꯑꯩꯆ ꯁꯤꯒꯨꯝꯕ ꯇꯧꯅꯤꯡꯉ ꯄꯤ ꯁꯤ ꯑꯦꯒꯤꯁꯦ ꯀꯃꯥꯏꯅ ꯇꯧꯔ ꯌꯥꯝ ꯐꯠꯇꯣꯏ ꯃꯥꯟꯗ꯭ꯔꯦ
ꯑꯣꯝ
ꯌꯦꯗꯦ ꯃꯟ꯭ꯔꯔꯤ ꯏ
ꯃꯁꯇ ꯂꯁꯨ ꯂꯥꯎꯗ ꯆꯠꯄ ꯊꯥꯔꯅꯤ
ꯈꯔ ꯅꯨꯡꯉꯥꯏꯔꯗꯤ ꯌꯨꯝ ꯁꯦꯃꯁꯇꯔ ꯂꯣꯏꯕꯤꯌ ꯑꯗꯨꯝ ꯑꯦꯛꯖꯥꯝꯒꯨꯝꯕ ꯊꯥꯒꯦ ꯍꯥꯏꯔꯁꯨ ꯊꯥꯗ꯭ꯔꯤꯉꯩꯗ ꯊꯕꯛ ꯇꯧꯕꯁꯨ ꯑꯗꯨꯝ ꯌꯥꯏ ꯑꯗꯨꯅ ꯊꯧꯕꯁꯨ ꯄꯩꯁꯥ ꯇꯥꯅꯤꯡꯉ ꯁꯁꯨ ꯆꯠꯊꯣꯛꯑꯣꯅꯁꯨ ꯄꯩꯁꯥ ꯂꯩꯇꯕ ꯑꯩꯈꯣꯏꯒꯤꯁꯦ ꯑꯗꯨꯒꯤꯅꯦꯕ
ꯎꯝ ꯇ
ꯃꯤꯅ ꯍꯥꯏꯅꯤꯡꯕ ꯀꯥꯟꯗ ꯑꯃꯨꯛꯀ
ꯍ ꯎꯝ ꯂꯩꯔꯗꯤ ꯌꯥꯝ ꯐꯕꯅꯤꯅꯦ ꯇꯧꯕꯗꯤ ꯍꯥꯏꯅꯤꯡꯉꯥꯏꯁꯨ ꯂꯩꯇꯒ ꯂꯩ
ꯋꯥ ꯋꯥ ꯋꯥꯕꯔꯤ ꯍꯣꯏ
ꯇꯥꯔꯕ
ꯍꯣꯏ ꯇ
ꯅꯣꯏꯒꯤ ꯃꯦꯡꯒꯣꯗꯤ ꯀꯔꯝ ꯇꯕ꯭ꯔꯣ ꯅꯣꯏ
ꯂꯣꯏꯗꯧꯔꯦ ꯂꯣꯏꯔꯦ ꯑꯃ ꯑꯅꯤꯒ ꯄꯥꯟꯜꯂꯒ ꯂꯩꯔꯦ ꯍꯟꯗꯗꯤꯦ
ꯑꯣꯝ ꯎ ꯌꯥꯝꯗꯕ ꯃꯥꯜꯂꯤ ꯀꯧꯖ
ꯌꯥꯝꯃꯦꯗ ꯑꯗꯨꯝ ꯑꯩꯈꯣꯏꯒꯤ ꯆꯥꯕꯗ ꯇꯣꯛꯄꯦꯗ
ꯆꯟꯗ꯭ꯔ
ꯌꯣꯟꯗꯦ ꯂꯣꯏꯅꯃꯛ ꯍꯦꯛꯄꯅꯦ ꯁꯤꯗꯒꯤ
ꯌꯣꯟꯕꯁꯨ ꯐꯥꯒꯅꯤ ꯏꯟꯁꯥꯡ ꯂꯝꯅꯤꯡꯉꯥꯏ ꯍꯥꯏ
ꯑꯗꯣ ꯂꯥꯏꯛ ꯂꯥꯛꯇꯕꯁꯦ ꯉꯁꯤ ꯅꯔꯥꯡ ꯅꯠꯇ꯭ꯔꯒ ꯉꯔꯥꯡ ꯂꯥꯛꯇꯕꯁꯔꯥ ꯂꯥꯏꯔꯤꯛꯇꯣ
ꯑ ꯔꯁꯜ ꯂꯥꯛꯇ ꯉꯦꯁꯤꯁꯜ ꯂꯥꯛꯇ
ꯀꯔꯔꯤꯒꯅ ꯂꯥꯏꯛꯇ ꯑꯗꯨꯥꯏ
ꯑꯍꯂꯂꯄ ꯆꯔ ꯈꯪꯗ ꯒ꯭ꯔꯣꯞꯇꯗꯤ ꯑꯃꯨꯛ ꯆꯠꯈ꯭ꯔꯦ ꯍꯥꯏꯕꯗꯨ ꯑꯣꯏꯅ
ꯇꯧꯔꯂꯦ ꯑꯗꯨꯃꯤ ꯅꯣꯡꯒꯤ ꯂꯥꯏꯔꯤꯛꯁꯨ ꯄꯦꯟꯗꯤ ꯄꯦꯟꯗꯔꯕꯖꯥꯅꯤ
ꯁꯁꯨ ꯂꯔꯅꯤꯡ ꯃꯗ ꯄ꯭ꯔꯤꯄꯦꯗ ꯑꯣꯏꯔꯒ ꯑꯣ ꯇꯧꯗꯦ ꯄꯁꯥꯗꯗꯝ ꯀꯥꯠ꯭ꯔꯒ ꯂꯩꯣꯏꯅꯤ
ꯍꯣꯏ ꯄ꯭ꯔꯤꯄꯦꯗ ꯊꯝꯗ꯭ꯔꯁꯨ ꯌꯥꯏ ꯑꯗ ꯑꯩꯈꯣꯏ ꯑꯩꯈꯣꯏ ꯗꯤꯁꯇ꯭ꯔꯤꯛꯇꯤ ꯑꯗꯨꯃꯥꯏꯅꯗꯤ ꯂꯥꯏꯛ ꯖꯨꯟ ꯖꯨꯂꯥꯏ ꯑꯥꯒꯁ ꯐꯥꯎꯗꯤ ꯃꯦ ꯍꯧꯥꯎꯔꯗꯤ ꯑꯗꯨꯝ ꯅꯣꯡ ꯆꯨꯕ ꯍꯧꯥꯎꯔꯦꯀꯣ
ꯍꯣꯏ
ꯑꯗꯨ ꯃꯇꯝꯗꯗꯤ ꯄ꯭ꯔꯤꯄꯦꯌꯔ ꯊꯝꯃꯔꯁꯨ ꯌꯥꯏ ꯑꯗꯨꯝ ꯃꯥꯏ ꯆꯠꯄꯗꯣ ꯑꯣ
ꯍꯣꯏ
ꯄꯥꯃꯨ
ꯎ ꯒꯂ ꯇꯧ ꯇꯞꯀꯤꯅꯦꯕꯁꯣꯟ ꯌꯥꯝꯦꯝ ꯐꯥꯗꯕꯀꯣ
ꯎꯝ
ꯅꯨꯡꯗꯥꯡꯒꯨꯝꯗꯤ ꯄꯤꯔꯤꯅꯦ ꯌꯨꯝꯗꯗꯤ ꯃꯄꯥꯟ ꯊꯣꯛꯧꯗꯒꯤ ꯈꯔꯗꯤ ꯐꯪꯉꯦ ꯑ ꯆꯝꯕꯗꯤ ꯐꯉꯗꯦ ꯅꯣꯏ ꯅꯣꯏ ꯑꯗꯨꯗꯤ ꯔꯦꯒꯨꯂꯔ ꯑꯣꯏꯅꯤ ꯀꯣ
ꯑꯩꯈꯣꯏꯁꯦ ꯂꯥꯏꯔꯤꯛ ꯑꯗꯨꯝ ꯔꯤꯒꯨꯂꯔ ꯑꯣꯏꯗ ꯂꯥꯛꯇꯕꯁꯦ ꯍꯣꯏ ꯃꯔꯥꯡ ꯃꯔꯥꯡꯔꯗꯤ ꯂꯥꯛꯇꯦ ꯑꯗꯨ ꯑꯣꯏꯔꯁꯨ ꯍꯥꯏꯣꯏꯗꯤ ꯅꯨꯃꯤꯠ ꯅꯨꯃꯤꯠꯁꯨ ꯁꯨꯗꯦ ꯑꯗꯨꯅ ꯄ ꯕ ꯑꯩꯈꯣꯏꯒꯤ ꯂꯥꯛꯇꯕꯗꯣ ꯃꯤꯅꯦꯠꯀꯨꯝꯕ ꯈꯛꯇꯅꯦꯕ
ꯍꯥꯏꯔ ꯃꯔꯔ ꯇ ꯍ